ꯍꯜꯂꯣ
ꯍꯜꯂꯣ ꯇꯥꯔꯕꯣ ꯇꯥꯔꯦ ꯇꯥꯔꯦ ꯀꯩꯅꯣ ꯑꯥ
ꯅꯪꯕꯨ ꯀꯔꯝ ꯀꯥꯟꯗ ꯅꯪꯒꯤ ꯗ꯭ꯔꯣꯌꯤꯡ ꯃꯌꯥꯝꯗꯣ ꯊꯤꯜꯂꯛꯀꯦ ꯍꯥꯏꯔꯤꯕꯅꯣ
ꯑꯩ ꯑꯩ ꯍꯌꯦꯡ ꯄꯣꯔꯛꯑꯒꯦ
ꯌꯥꯏꯌꯦ ꯌꯥꯏꯌꯦ ꯄꯨꯡ ꯀꯌꯥꯗꯅꯣ
ꯑꯩ ꯍꯌꯦꯡ ꯑꯌꯨꯛ ꯅꯪ ꯄꯨꯡ ꯀꯌꯥ ꯗꯨꯋꯥꯏꯗ ꯂꯩꯒꯦ
ꯂꯥꯏꯕ꯭ꯔꯦꯔꯤꯗꯔ ꯀꯔꯥꯏꯋꯥꯏꯗꯅꯣ
ꯑꯥꯏ ꯀꯗ ꯅꯣꯏ ꯀꯩꯁꯥꯝꯄꯥꯠꯇ ꯑꯗꯨꯝ ꯌꯨꯝꯗ ꯑꯗꯨꯝ ꯂꯩꯔꯦ ꯑꯗꯨꯏꯗꯤ ꯑꯩ ꯑꯗꯨꯝ ꯀꯧꯊꯣꯔꯛꯑꯒꯦ ꯑꯌꯨꯛꯇ ꯂꯥꯛꯑꯃꯒ ꯑꯩꯗꯣ ꯑꯗꯨꯗ ꯑꯗꯨꯝ ꯄꯤꯔꯝꯃꯒꯦ ꯑꯌꯨꯛ ꯁꯚꯦꯟ ꯑꯩꯠ ꯑꯗꯥꯏꯗ
ꯁꯦꯕꯟ ꯑꯩꯠꯇ ꯑꯗꯏꯗ ꯑꯣꯀꯦ ꯌꯥꯢꯌꯦ ꯌꯥꯏꯌꯦ
ꯑꯣꯀꯦ ꯑꯣꯀꯦ ꯀ꯭ꯂꯥꯁ ꯀ꯭ꯂꯥꯁ ꯑꯩꯈꯣꯏ ꯁꯨꯗꯤ ꯊꯥꯔꯤꯌꯦ
ꯀꯔꯤꯒꯤ ꯁꯨꯇꯤ ꯊꯥꯔꯤꯅꯣ
ꯑꯩꯈꯣꯏꯒꯤ ꯁꯝꯃꯔ ꯕ꯭ꯔꯦꯛ ꯍꯥꯏꯇꯥꯔꯦ ꯏꯇꯦꯟ ꯇꯦꯟꯕ ꯁꯝꯃꯔ ꯕ꯭ꯔꯦꯛ ꯑꯃ ꯄꯩꯈꯥ ꯃꯟꯗꯦꯗ ꯄꯩꯈꯥꯅꯦꯕꯀꯣ ꯁꯝꯃꯔ ꯕ꯭ꯔꯦꯛꯀꯤ ꯅꯃꯥꯗ ꯁꯝꯃꯔ ꯕ꯭ꯔꯦꯛꯀꯤ ꯅꯃꯥꯗ ꯑꯩꯈꯣꯏꯒꯤ ꯏꯁꯇꯗꯤ ꯕ꯭ꯔꯦꯛ ꯑꯣꯏꯅ ꯄꯤꯕꯤꯔꯦ ꯍꯥꯏꯕ
ꯃꯤꯁꯦ ꯃꯤꯗꯤ ꯁꯝꯃꯔ ꯕ꯭ꯔꯦꯛꯁꯦ ꯅꯨꯡꯉꯥꯏꯖꯔꯣꯅ ꯊꯥꯗꯣꯛꯏ ꯑꯗꯨꯒ ꯑꯃꯨꯛ ꯅꯣꯏꯒꯤꯁꯤꯅ ꯂꯥꯏꯔꯤꯛꯁꯦ ꯄꯥꯗꯕ ꯌꯥꯗꯦ ꯍꯥꯏꯕꯒꯤ ꯇꯥꯏꯞꯇꯀꯣ
ꯍ ꯍ
ꯢꯃꯥꯢ ꯄꯦꯃ ꯑꯗꯨꯒ ꯀꯌꯥ ꯅꯪꯒꯤ ꯌꯦꯛ ꯌꯦꯛꯇꯣꯏꯁꯤꯅ ꯀꯔꯤ ꯀꯔꯤ ꯀꯔꯤ ꯀꯔꯤꯅꯣ
ꯅꯪ ꯅꯅꯥꯎꯄꯤꯗ ꯂꯣꯏ ꯊꯥꯈ꯭ꯔꯕꯅꯦ ꯑꯩꯅ
ꯑꯣ ꯑꯣ ꯑꯣ ꯑꯣ ꯑꯣ ꯑꯣ ꯅꯕꯥꯅꯤ ꯄꯥꯎ ꯐꯥꯎꯅꯕ꯭ꯔꯥ ꯍꯥꯢꯁꯦ
ꯑꯩꯅ ꯉꯁꯥꯏꯕ ꯑꯌꯨꯛ ꯃꯦꯁꯦꯁ ꯊꯥꯕꯅꯦꯕ ꯑꯩꯗꯣ ꯀꯩꯅꯣ ꯇꯧꯗꯣꯏꯅꯦ ꯍꯜꯂꯛꯌꯦ ꯃꯥ ꯍꯣꯏ ꯑꯩꯅ ꯈꯔꯕꯨ ꯃꯥꯜꯂꯗꯤ ꯌꯥꯜꯂꯦ ꯍꯥꯏꯈꯤꯕꯅꯦꯕ ꯑꯗꯨꯒ ꯃꯥꯗꯣ ꯑꯗꯨꯗꯣ ꯑꯗꯨꯝ ꯀꯩꯅꯣ ꯇꯧꯔꯛꯑꯒꯦ ꯑꯗꯨ ꯕꯥꯎꯗ ꯈꯔ ꯋꯥꯠꯂꯤꯕꯅꯦꯕ ꯑꯗꯣ ꯀꯩꯅꯣ ꯇꯧꯔꯒꯅ ꯑꯩ ꯑꯃꯨꯛ ꯑꯗꯣ ꯑꯩꯗꯣ ꯗꯦꯠ ꯇꯨꯋꯦꯜꯐꯇꯣ ꯇꯨꯌꯦꯜꯐꯇꯗꯤ ꯂꯧꯗ ꯌꯥꯔꯣꯏꯕ ꯑꯃꯨꯛ
ꯑꯣꯀꯦ ꯑꯣꯀꯦ ꯑꯣꯀꯦ ꯑꯗꯨ ꯃꯅꯨꯡꯗ ꯑꯩꯅ ꯐꯖꯅ ꯇꯧꯍꯜꯂ ꯂꯣꯏꯔꯦ ꯀꯩꯗꯧꯔꯒꯦ ꯃꯥꯅ ꯇꯣꯉꯥꯟꯕꯗꯩ ꯅꯨꯃꯤꯠ ꯇꯥꯐꯥꯎ ꯗ꯭ꯔꯃꯥꯅꯦ ꯃꯥ ꯌꯦꯡ ꯂꯩꯁꯦꯀꯣ ꯏꯕꯦꯝꯃ
ꯗ꯭ꯔꯃꯥꯗꯣ ꯊꯥꯔ ꯊꯥꯔ ꯌꯦꯡꯉꯣ ꯑꯗꯨꯅ
ꯑꯗꯨꯅꯦ ꯇꯧꯍꯟꯗꯣꯔꯤꯕꯁꯦ
ꯐꯣꯟ ꯑꯅꯤꯒ ꯁ ꯁꯨꯗ꯭ꯔꯣ
ꯍꯥ
ꯐꯣꯟ ꯑꯅꯤꯒ ꯁꯨꯗ꯭ꯔꯣꯕ
ꯐꯣꯟ ꯑꯅꯤꯕꯨꯗꯤ ꯁꯨꯗꯦ ꯑꯗꯣ ꯂꯦꯞꯇꯣꯞꯀ ꯑꯗꯨꯒꯤꯗꯨꯒ ꯁꯤꯖꯤꯟꯅ ꯌꯥꯅꯤ ꯑꯗꯨꯝ
ꯌꯥꯅꯤ ꯂꯦꯞꯇꯣꯞꯇꯣ ꯑꯗꯨꯝ ꯊꯥꯔꯒ ꯌꯦꯡꯍꯥꯜꯂꯣ ꯢꯄꯦꯝꯃ
ꯑꯗꯨꯅꯦ ꯑꯗꯨꯅꯦ ꯌꯥꯅꯤꯌꯦ
ꯑꯃꯣꯏꯦ ꯑꯁꯤꯦ ꯃꯊꯂꯣ ꯑꯩꯉꯣꯟꯗ ꯑꯌꯨꯝ ꯅꯪꯉꯦ ꯑ ꯌꯨꯝꯗ ꯈꯪꯗꯦꯕꯦꯝ ꯏꯃ ꯌꯦꯔꯨꯝꯁꯦꯠꯅ ꯌꯦꯔꯨꯝ ꯊꯣꯡꯉꯦꯕꯦꯝꯃ ꯑꯗꯨꯒ ꯆꯥꯕ ꯌꯥ ꯌꯥꯗꯦꯕꯦꯝ
ꯍꯥꯎꯇꯤꯌꯥ ꯀꯔꯤꯒꯤꯅꯣ ꯍꯥꯎꯇ꯭ꯔꯤꯁꯤꯅ ꯀꯃꯥꯏꯅ ꯊꯣꯡꯒꯦ ꯍꯥꯏꯁꯤꯕꯣ
ꯑꯂꯨ ꯆꯔꯒ ꯀꯩꯅꯣ ꯇꯧꯕꯒꯤ
ꯏꯕꯦꯝꯃ ꯕꯦꯛꯒ꯭ꯔꯥꯎꯟ ꯅꯣꯁꯇꯣ ꯌꯥꯎꯍꯜꯂꯛꯀꯅꯣ ꯑꯝꯇ
ꯑ ꯑ ꯏꯇ ꯂꯇ ꯅ ꯀꯣ
ꯕꯦꯛ꯭ꯔꯥꯝꯣꯣꯏꯁꯣ
ꯦꯛꯒ꯭ꯔꯥꯎꯟꯕꯁꯦ ꯑꯩ ꯄꯩꯁꯥꯦ ꯀꯞꯇꯣꯏꯅꯦꯕ ꯁꯣꯔꯤ
ꯁꯣꯅꯤꯁꯨ ꯍꯥꯏ ꯌꯥꯝ ꯌꯥꯝ ꯅꯨꯡꯁꯤꯗ꯭ꯔꯣ ꯀꯅꯥꯅꯣ ꯁꯣꯔꯤꯒ ꯇꯧꯔꯛꯏꯗꯨꯕꯣ
ꯍ
ꯍ ꯍ
ꯍꯪ ꯀꯤꯌꯦꯦ ꯑ ꯀꯩꯅꯣ ꯅꯪ ꯎꯝ ꯇꯝꯗꯧꯔꯤꯍꯦ ꯇꯝꯗꯧꯔꯤꯦ ꯑꯩꯅ ꯍꯧꯛꯇꯦ ꯑꯩ ꯑꯃ ꯑꯩꯁꯨ ꯆꯠꯇ ꯀꯅꯤꯉ
ꯍꯥ
ꯍꯌꯦꯡ ꯃꯦꯀꯞꯀꯤ ꯀꯣꯔꯁ ꯑꯝꯇ ꯊꯨꯔꯛꯑꯅꯤꯕ
ꯇ ꯊꯣꯡꯎꯔꯅꯤ
ꯍꯣꯏ ꯑꯗꯨꯒ ꯀꯩꯅꯣ ꯇꯧꯔꯅꯤ ꯑꯩꯁꯨ ꯀꯦꯞ ꯆꯠꯄ ꯍꯧꯔꯅꯤ ꯄꯩꯁꯥ
ꯏꯕꯦꯝꯃꯦꯅ ꯅꯪ ꯑꯗꯨ ꯌꯥꯝ ꯊꯤꯅ ꯅꯪꯅ ꯆꯠꯇ꯭ꯔꯁꯨ ꯑꯗꯨ ꯑꯗꯨ ꯌꯥꯝ ꯊꯤꯅ ꯍꯩꯔꯗꯨꯗꯤ
ꯑꯗꯨꯅꯦ ꯃꯍꯩꯗꯣ ꯑꯗꯨꯗꯩ ꯑꯃꯨꯛ ꯈꯤꯇꯪ ꯃꯍꯩ ꯈꯤꯇꯪꯒ ꯑꯩꯁꯦ ꯑꯥꯏꯁꯦꯗꯣ ꯊꯥꯕ ꯈꯔ ꯍꯩꯇꯦꯕ
ꯎꯝ ꯎꯝ ꯎꯝ
ꯍꯣꯃꯌꯥꯝ ꯑꯗꯨꯗꯣ ꯀꯣꯛ ꯇꯝ ꯇꯜꯂꯨꯔꯒ ꯌꯦꯡꯉꯣ ꯈꯜꯂꯣ
ꯏꯕꯦꯝꯃ ꯌꯥꯝ ꯍꯩ ꯏꯕꯦꯝꯃ ꯅꯪ ꯌꯥꯝ ꯍꯩꯔꯕꯅꯤꯀꯣ ꯑꯩꯅ ꯍꯥꯏꯔꯤꯁꯦ
ꯎꯝ ꯅꯣꯏꯅ ꯍꯩꯇꯕꯒꯤ ꯑꯩꯅ ꯇꯧꯕꯁꯤꯗ ꯄꯨꯡꯍꯩ ꯍꯩꯕ ꯃꯥꯟꯕ ꯋꯥꯅꯤ ꯏꯕꯦꯝꯃ
ꯍ ꯍ ꯍ ꯍ ꯍ ꯈꯔ ꯎꯁꯤꯠꯇꯕ ꯃꯥꯜꯂꯦ ꯅꯪꯒꯤꯁꯤꯗꯤ
ꯎꯁꯤꯠꯇꯕ ꯅꯠꯇꯤꯌꯦ ꯑꯁꯦꯡꯀꯤꯅꯦ
ꯑꯁꯦꯡꯀꯤꯅꯦꯒꯖꯨ ꯍꯥꯏꯔꯤꯌꯦ
ꯑꯁꯦꯡꯕꯅꯦ ꯀꯦꯕ ꯍꯥꯏꯕꯁꯤꯗꯤ ꯅꯣꯏꯅ ꯈꯔ ꯍꯩꯇꯕꯒꯤꯅꯦ ꯍꯥꯏꯕ
ꯑꯗꯨꯅꯗ ꯅꯣꯏꯅ ꯍꯦꯟꯅ ꯍꯩꯔꯤꯨꯁꯦ ꯀꯩꯒꯤꯅꯣ ꯁꯤꯅꯦ ꯑꯩ ꯁꯨꯛꯌꯥ ꯌꯥꯅꯤꯡꯗꯦ ꯍꯥꯏꯕ ꯑꯩꯁꯨ ꯍꯩꯅꯤꯡꯉꯦ ꯍꯥꯏꯕ
ꯑꯩꯣꯏ ꯑꯩꯈꯣꯏꯒꯤ ꯑꯩꯈꯣꯏꯒꯤ ꯃꯁꯥꯒꯤ ꯄꯣꯛꯂꯛꯄꯅ ꯌꯥꯎꯔꯛꯑꯕꯅꯦ ꯍꯥꯏꯕ
ꯌꯥꯗꯦ ꯍꯥꯏꯕ ꯑꯗꯨ ꯌꯥꯔꯣꯏ ꯍꯥꯏꯕ ꯑꯩꯈꯣꯏꯁꯨ ꯍꯩꯅꯤꯡꯉꯦ ꯍꯥꯏꯕ ꯌꯥꯔꯣꯏ ꯍꯥꯏꯕ ꯑꯗꯨꯕꯨ ꯍꯧꯅꯔꯤꯕ
ꯎ ꯃꯥꯃꯣꯏ ꯁꯤꯁꯦ ꯀꯣꯜ ꯑꯍꯨꯝꯈꯛ ꯌꯥꯅꯤꯀꯣ
ꯃꯉꯥꯔ ꯌꯥꯅꯤ
ꯃꯉꯥꯔꯛ ꯍꯥꯏꯔꯤꯁꯦ ꯉꯁꯤꯒꯤꯗꯤ ꯍꯥꯏꯕ
ꯑꯪ ꯉꯁꯤꯒꯤ ꯍꯥꯏꯕ꯭ꯔꯣ ꯑꯣ ꯑꯣ ꯑꯣ ꯑꯗꯣ ꯑꯩꯒꯤ ꯐꯣꯟꯗꯒꯤ ꯁꯤꯒꯤ ꯅꯝꯕꯔꯁꯤꯗꯒꯤ ꯅꯪꯉꯣꯟꯗ ꯑꯃꯨꯛ ꯇꯧꯁꯤꯜꯂꯛꯄꯁꯨ ꯌꯥꯅꯤꯅ
ꯎ
ꯁꯥꯟꯅꯕꯩ ꯁꯥꯟꯅꯕ ꯄꯨꯡ ꯑꯅꯤ ꯍꯦꯛꯇ ꯁꯥꯟꯅꯊꯣꯛꯑꯁꯤ ꯀꯔꯤꯅꯅꯦ ꯁꯤꯅ ꯁꯤꯟꯅꯗꯅ
ꯑꯩ ꯉꯁꯤ ꯀꯩꯅꯣ ꯑꯩꯈꯣꯏ ꯋꯥꯔꯜ ꯀꯞꯁꯨ ꯌꯦꯡꯗꯣꯔꯤꯕꯅꯤ ꯉꯁꯤ ꯅꯣꯔꯋꯦ ꯂꯩ ꯑꯗꯨꯒ ꯇꯦꯟ ꯊꯥꯔꯇꯤꯅꯦ ꯑꯗꯣ ꯑꯩꯁꯦ ꯌꯦꯛꯀꯗꯕ ꯁꯤꯡꯀꯠꯀꯗꯕ ꯃꯌꯥꯝꯁꯤꯅ ꯀꯣꯛ ꯆꯤꯛꯄꯤꯗꯣꯍꯦ
ꯑꯣ ꯑꯣ ꯑꯣ ꯑꯣ ꯑꯣ ꯑꯗꯨ ꯏꯅꯥꯎꯄꯤꯗ ꯇꯧꯍꯜꯂꯣꯒ
ꯅꯠꯇꯦ ꯑꯩꯗꯣ ꯇꯪꯈꯥꯏ ꯇꯪꯈꯥꯏ ꯑꯃꯗꯤ ꯂꯧꯊꯣꯛꯍꯧꯔꯕꯅꯦꯕ ꯑꯩꯅ ꯊꯥꯏꯗꯣ ꯔꯦꯁꯄꯤꯔꯦ ꯍꯣꯏ ꯑ ꯀꯩꯅꯣ ꯑꯩ ꯀꯩꯅꯣ ꯃꯃꯥꯡꯗ ꯗꯥꯏꯒ꯭ꯔꯥꯝ ꯃꯉꯥꯃꯨꯛꯇꯪ ꯌꯦꯛꯇ ꯉꯥꯏꯔꯤꯕ ꯑꯗꯨꯒꯤ ꯃꯇꯨꯡ ꯍꯣꯏ ꯎ ꯑꯗꯨꯒ ꯑꯗꯨꯒꯤ ꯀꯩ ꯍꯥꯏꯇꯥꯔꯦ ꯑ ꯔꯦꯁꯄꯤꯔꯦꯇꯔꯤ ꯔꯦꯁꯄꯤꯔꯦꯁꯟꯗꯩꯅ ꯃꯥꯗꯣ ꯍꯧꯖꯔꯛꯑꯁꯅꯤ ꯔꯦꯁꯄꯤꯔꯦꯇꯔꯤꯗꯩ ꯍꯧꯔꯛꯒ ꯑꯩꯗꯣ ꯑꯃꯨꯛ ꯂꯣꯏꯔꯛ ꯇꯥꯔꯒꯗꯤ ꯑꯩꯁꯨ ꯈꯔ ꯂꯧꯁꯟꯕꯤꯒꯦ ꯇꯧꯕꯅꯦꯕ
ꯑꯣꯀꯦ ꯑꯣꯀꯦ ꯑꯣꯀꯦ
ꯑ
ꯌꯥꯏꯌꯦ ꯌꯥꯏꯌꯦ ꯅꯕꯥꯅꯤ ꯁꯤꯟꯗꯣꯛꯅꯔ ꯑꯗꯨꯝ ꯇꯧꯖꯔꯣ ꯀꯩꯅꯣ ꯑꯗꯨꯕꯨꯗꯤ ꯑꯗꯣ ꯅꯪꯅ ꯅꯪꯅ ꯌꯦꯛꯂꯣ ꯍꯥꯏꯕ ꯄꯣꯠꯇꯨꯃꯗꯤ ꯑꯩꯅ ꯁꯣꯝ ꯅꯥꯀꯟꯗ ꯂꯣꯏꯁꯟꯍꯜꯂꯛꯑꯒꯦ꯫
ꯍꯣ ꯍꯣ ꯅꯪꯗꯤ ꯀꯩꯁꯨ ꯌꯥꯎꯔꯣꯏꯗꯕ ꯅꯠꯇ꯭ꯔꯣꯗꯣ
ꯑꯩꯕꯨꯗꯤ ꯌꯥꯎꯔꯔꯣꯏ ꯍꯝ ꯍꯝ ꯍꯝ ꯍꯝ ꯑꯍꯥ ꯍ ꯍ ꯍ ꯍ
ꯑꯐꯕꯗꯣ ꯀꯩꯅꯣ ꯑꯗꯨꯅ ꯑꯩ ꯄꯦꯟꯁꯤꯜꯗꯣ ꯑꯗꯨꯝ ꯃꯥ ꯃꯥ ꯈꯛꯅ ꯌꯦꯛꯄ ꯌꯥꯅꯕ ꯑꯗꯨꯝ ꯄꯤꯔꯛꯑꯒꯦꯀꯣ
ꯍ ꯍꯣ ꯍꯣ ꯍꯣ ꯍꯣꯏ
ꯑꯣꯈꯦ ꯑꯗꯨ ꯂꯩꯔꯦ꯫ ꯈꯪꯗꯦꯕꯦꯝꯃ ꯑꯩ ꯍꯟꯇꯛ ꯃꯔꯛꯁꯦ ꯈꯨꯐ ꯁꯦ ꯀꯩꯅꯣ ꯁꯤꯟꯃꯟꯗꯅ ꯏꯕꯦꯝꯃ ꯁꯤꯗꯣꯔꯦ꯫
ꯁꯤꯅꯥ
ꯍꯣꯏ ꯁꯤꯟꯅꯕ ꯍꯣꯠꯅꯕꯒ ꯑꯃ ꯇꯧꯅꯕ ꯍꯣꯠꯅꯕꯒ
ꯑꯗꯣ ꯑꯩꯅ ꯍꯥꯏꯗꯤ ꯑꯗꯨ ꯃꯌꯥꯝꯗꯣ ꯏꯌꯣ ꯑꯗꯨ ꯃꯌꯥꯝꯗꯣ ꯁꯤꯜꯂꯣ ꯑꯗꯨ ꯃꯌꯥꯝꯗꯣ ꯌꯦꯛꯑꯣ ꯍꯥꯏꯔꯤꯀꯥꯟꯗ ꯀꯔꯝ ꯀꯥꯟꯗ ꯂꯥꯏꯔꯤꯛ ꯄꯥꯗꯣꯏꯕ
ꯈꯪꯗꯦꯕꯦꯝꯃ ꯃꯤ ꯃꯌꯥꯝꯗꯤ ꯂꯣꯏ ꯂꯣꯏꯅꯒ꯭ꯔꯕꯅꯤ ꯃꯤꯗꯤ ꯂꯥꯏꯔꯤꯛꯁꯨ ꯄꯥꯏ
ꯀꯔꯤꯅꯣ ꯍꯥꯏꯁꯤꯕꯣ ꯔꯣꯕꯣꯠꯔꯣ ꯃꯣꯏꯁꯦ ꯀꯃꯥꯏ ꯉꯝꯃꯤꯕ
ꯃꯣꯏꯗꯤ ꯂꯥꯏꯔꯤꯛ ꯂꯥꯏꯁꯨ ꯍꯩꯕꯤ ꯉꯥꯛꯇꯅꯤꯗꯅ
ꯅꯪꯅ ꯀꯔꯤꯗꯧꯔꯤꯕ ꯏꯕꯦꯝꯃ ꯑꯗꯨꯋꯥꯏꯗꯨꯗ
ꯑꯩꯅꯃꯁꯦ ꯏꯁꯗ ꯔꯤꯅꯤꯠ ꯔꯤꯅꯤꯠꯀꯤ ꯑꯃꯨꯛ ꯂꯥꯏꯔꯤꯛ ꯄꯥꯔꯤꯕꯅꯤꯅ ꯂꯩꯔꯤꯕꯅꯤ꯫
ꯑꯩꯗꯤ ꯌꯥꯝ ꯇꯜꯂꯦ ꯅꯤꯠꯇꯨꯃꯗꯤ ꯅꯪ ꯏꯕꯦꯝꯃ ꯌꯥꯔꯦ ꯃꯤ ꯇꯧꯔꯨꯔꯅꯨ ꯍꯥꯏꯕ ꯍꯥꯏꯗꯤ ꯍꯦꯟꯃꯜꯂꯦ ꯌꯥꯝ ꯊꯤꯅ ꯍꯦꯟꯃꯜꯂꯦ ꯑꯩꯅ ꯍꯥꯏꯁꯤꯅꯦ꯫
ꯑꯗꯨꯅꯦ ꯑꯩ ꯏꯁꯥꯃꯛꯁꯨ ꯈꯜꯂꯤꯕꯅꯤ꯫
ꯍꯦꯟꯃꯜꯂꯤꯀꯣ ꯏꯕꯦꯝꯃ ꯅꯪ ꯅꯁꯥꯅ ꯇꯝꯒꯗꯕ ꯄꯣꯠꯇꯨꯗ ꯑꯣꯏꯅ ꯐꯣꯀꯁ ꯇꯧꯗꯒꯦ ꯑꯇꯣꯞꯄꯗ ꯈꯥꯏꯗꯣꯛꯄ ꯍꯥꯏꯗꯅ ꯅꯪ ꯀꯩꯁꯨꯝꯇ ꯉꯝꯃꯣꯏ ꯍꯥꯏꯕ
ꯑꯃꯨꯛꯇꯪꯗ ꯑꯅꯤ꯫ ꯑꯅꯤ ꯑꯅꯤ ꯌꯥꯎꯑꯣꯗꯤ ꯀꯃꯥꯏꯅ ꯌꯥꯗꯣꯏꯅꯣ ꯍꯤ ꯑꯅꯤ ꯇꯣꯡꯉ ꯃꯌꯥꯏꯗ ꯆꯞꯄꯤꯅꯦ ꯅꯪꯒꯤꯁꯦ꯫
ꯑꯩꯗꯤ ꯑꯗꯨ ꯇꯣꯡꯉꯤꯕꯅꯤꯗꯣ ꯉꯝꯅꯕ ꯅꯠꯇ꯭ꯔꯥ
ꯃꯥꯅꯦꯃꯤ꯫
ꯑꯩ ꯑꯗꯨꯒꯤ ꯈꯜꯂꯒ ꯌꯥꯝ ꯇꯜꯂꯤ ꯏꯕꯦꯝ꯫ ꯄꯨꯟꯁꯤꯁꯦ ꯊꯋꯣꯡ ꯈꯪꯗꯦ ꯈꯪꯗꯦ ꯑꯩ ꯍꯧꯖꯤꯛ ꯁꯤ ꯃꯌꯥꯝꯁꯦ ꯐꯨꯒꯠꯅꯕ ꯍꯣꯠꯅꯕꯗ ꯑꯩ ꯑꯣꯏꯅ ꯁꯤꯔꯒ ꯂꯣꯡꯗꯥ ꯇꯥꯍꯧꯔꯦ ꯏꯕꯦꯝꯃ
ꯇ꯭ꯋꯦꯟꯇꯤ ꯇ꯭ꯋꯦꯟꯇꯤ ꯀꯌꯥꯗꯅꯣ ꯅꯪ ꯄꯥꯁ ꯑꯥꯎꯠ ꯇꯧꯗꯣꯏꯁꯦ꯫
ꯋꯥꯠꯈꯤꯅꯤ ꯏꯕꯦꯝꯃ
ꯆꯍꯤ ꯃꯉꯥ ꯅꯠꯇ꯭ꯔꯣ?
ꯃꯉꯥ
ꯆꯍꯤ ꯃꯉꯥ
ꯎꯝ
ꯑꯗꯨꯗꯤ ꯇ꯭ꯋꯦꯟꯇꯤ ꯇ꯭ꯋꯦꯟꯇꯤ ꯁꯤꯛꯁꯁꯦ ꯍꯧꯔꯗꯤ ꯇ꯭ꯋꯦꯟꯇꯤ ꯊꯥꯔꯇꯤꯗ ꯑꯣꯏꯗꯣꯏꯔꯥ
ꯑꯗꯨꯋꯥꯎ ꯑꯣꯏꯔꯛꯇꯥꯑꯣ ꯃꯥꯜꯂꯦ꯫
ꯏꯕꯦꯝꯃ ꯅꯪ ꯆꯍꯤ ꯇ꯭ꯋꯦꯟꯇꯤ ꯅꯥꯏꯟ ꯇ꯭ꯋꯦꯟꯇꯤ ꯑꯩꯠ ꯇ꯭ꯋꯦꯟꯇ ꯑꯩꯠ ꯁꯗꯕꯥ
ꯇ꯭ꯋꯦꯟꯇꯤ ꯑꯩꯠ ꯑꯗꯨꯋꯥꯏꯗ ꯍꯣꯏ
ꯑꯣꯏꯃꯥ ꯄꯤ ꯖꯤꯗꯤ ꯇꯧꯒꯗ꯭ꯔꯥ ꯄꯤ ꯖꯤꯗꯤ ꯇꯧꯒꯗ꯭ꯔꯥ
ꯐꯗꯁꯨ ꯌꯥꯔ ꯀ ꯃꯔꯨ ꯑꯣꯏꯅ ꯅꯤꯂꯟ ꯍꯣꯏꯗꯤ ꯀꯩꯅꯣ ꯄꯤ ꯖꯤ ꯃꯣꯏꯁꯨ ꯄꯤ ꯖꯤ ꯊꯥꯖꯔꯝꯒꯅꯤꯅꯦ꯫
ꯊꯥꯗꯣꯏꯅꯤ ꯃꯥ ꯇꯧꯅꯤ ꯍꯥꯏꯕꯅꯦ ꯄꯤꯆꯤꯗꯣ ꯑꯗꯨ ꯑꯃ ꯑꯦꯝ ꯁꯤ ꯑꯥꯏ ꯍꯥꯟꯅ ꯄꯥꯁ ꯇꯧꯍꯜꯂꯅꯤꯅ
ꯑꯥ
ꯑꯗꯨ ꯑꯦꯝ ꯁꯤ ꯑꯥꯏꯗꯣꯀꯣ ꯃꯥꯗꯣ ꯍꯟꯗꯛ ꯀꯥꯅꯤ ꯍꯥꯏꯕꯅꯦꯕ
ꯎꯝ
ꯍꯟꯗꯛꯀꯤ ꯖꯨꯟ ꯍꯥꯏꯕ ꯖꯨꯟ ꯂꯥꯏ ꯍꯥꯏꯕ꯭ꯔ
ꯎꯝ
ꯑꯗꯨꯗ ꯑꯦꯛꯖꯥꯝ ꯑꯣꯏ ꯍꯥꯏꯕꯒꯤ ꯃꯅꯤꯄꯨꯔꯗꯗꯤ ꯊꯣꯛꯂꯛꯑꯣꯏ ꯍꯥꯏꯕꯅꯦꯕꯀꯣ ꯑꯗꯨ ꯏꯟꯗꯤꯌꯥꯗꯒꯤ ꯂꯥꯛꯑꯒ ꯋꯥꯟ ꯐ꯭ꯂꯥꯏꯠꯇ ꯂꯥꯛꯑꯅꯤꯅ ꯑꯗꯨꯒ ꯑꯦꯛꯖꯥꯝꯗ ꯊꯞ ꯂ ꯊꯥꯔꯕꯅꯤꯅ ꯑꯃꯨꯛꯀ ꯆꯠꯂꯅꯤ ꯍꯥꯏꯌꯦꯕꯀꯣ
ꯀꯥꯏ ꯆꯥꯏꯅꯅꯥꯗ
ꯍꯣꯏ
ꯑꯁ
ꯑꯗꯨꯒ ꯑꯃꯨꯛ ꯃꯥꯒꯤ ꯏꯟꯇꯔꯟꯁꯤꯞꯇ ꯇꯧꯔꯨꯕꯗꯣ ꯂꯣꯏꯁꯤꯜꯂꯒ ꯑꯃꯨꯛ ꯑꯦꯛꯖꯥꯝꯗꯣ ꯄꯥꯁ ꯑꯥꯎꯠꯇ꯭ꯔꯗꯤ ꯑꯃꯨꯛꯀ ꯀ ꯃꯥꯏꯅ ꯃꯊꯪꯗ ꯊꯣꯛꯂꯛꯄꯗ ꯑꯃꯨꯛꯀ ꯊꯥꯔꯅꯤꯅ
ꯎꯝ
ꯑꯗꯨꯃꯥꯏꯅ ꯇꯧꯅꯤ ꯍꯥꯏꯕꯅꯦ
ꯋꯥꯅꯤ ꯄꯦ
ꯑꯗꯨꯅꯦ ꯋꯥꯕꯨꯗꯤ ꯋꯥꯅꯤ
ꯁꯃꯥꯅ ꯑꯗꯨꯅꯤꯅꯦ ꯑꯩꯈꯣꯏꯁꯨ
ꯃꯥꯅꯤꯅꯦ ꯅꯣꯏꯒꯤꯅ ꯑꯃꯨꯛ ꯑꯦꯝ ꯁꯤ ꯑꯥꯏ ꯌꯥꯎꯗꯕ ꯅꯠꯇ꯭ꯔꯥ
ꯑꯦꯝ ꯁꯤ ꯑꯥꯏ ꯌꯥꯎꯗꯦ ꯑꯩꯈꯣꯏ ꯆꯪꯁꯤꯗ ꯇꯝꯕꯅꯤꯅ
ꯑꯗꯨꯅꯦ ꯑꯗꯨꯅꯁꯨ ꯑꯃꯨꯛ ꯐꯕ ꯑꯗꯨꯒ ꯑꯃꯨꯛ ꯄꯤꯖꯤꯒꯤ ꯑꯃꯨꯛ ꯃꯊꯥ ꯑꯃꯨꯛ ꯁꯥꯗꯣꯏꯅꯤꯅꯦ
ꯁꯤꯒ ꯑꯃ ꯃꯊꯥ ꯁꯥꯗꯣꯏꯅꯦ
ꯑꯗꯨꯅꯤ ꯑꯗꯨ ꯀꯥꯟꯗꯗꯤ ꯍꯟꯅꯨꯔꯅꯤ ꯍꯥꯏꯕ ꯑꯩ ꯍꯟꯅꯅꯤꯡꯗꯦ ꯍꯥꯏꯕ
ꯈꯪꯗꯦ ꯑꯩ ꯁꯨꯝ ꯀꯅꯣ ꯑꯩ ꯑꯍꯜ ꯑꯣꯏꯅꯤ ꯈꯪꯕꯗ ꯑꯩ ꯃꯊꯥ ꯌꯥꯝ ꯁꯥꯏ
ꯍꯧꯖꯤꯛꯁꯨ ꯑꯣꯏꯗ꯭ꯔꯤꯕꯣ ꯅꯪ ꯍꯥꯏꯔꯤꯁꯤꯕꯣ
ꯑꯩꯁꯨ ꯁꯛꯁꯦ ꯑꯉꯥꯡ ꯌꯥꯝ ꯃꯥꯂꯦ ꯑꯗꯨꯕꯨꯗꯤ
ꯑꯩ ꯁꯛꯇꯤ ꯑꯉꯥꯡ ꯃꯥꯟꯖꯔꯤ ꯑꯇꯩ ꯑꯇꯩ ꯑꯩ ꯌꯥꯝ ꯗꯔꯀꯥꯔ ꯇꯥꯗꯦ
ꯑꯩꯁꯨꯅꯦ ꯑꯩꯁꯨꯗ ꯀꯩꯝ ꯗꯔꯀꯥꯔ ꯇꯥꯗꯦ ꯑ ꯀꯩꯝꯇ
ꯑꯗ ꯀꯥꯇ ꯑꯩ ꯀ
ꯅꯍꯥ ꯑꯃꯨꯛ ꯑꯩꯈꯣꯏ ꯂꯩꯀꯥꯏꯒꯤ ꯃꯤ ꯂꯨꯍꯣꯡ ꯑꯩꯈꯣꯏ ꯃꯣꯏ ꯃꯔꯤ ꯃꯇꯥ ꯀꯩꯀꯥ ꯂꯥꯛ ꯆꯥꯅꯦ ꯑꯗꯨꯒ ꯑꯁ ꯑꯉꯥꯡ ꯑꯃꯅ ꯑꯩꯉꯣꯟꯗꯒ ꯅꯪ ꯐꯕꯥꯥꯁ ꯀꯌꯥ ꯀꯥꯏꯅꯣ ꯀꯥꯏ ꯇꯣꯁꯂꯦ ꯏꯉꯣꯟꯗ
ꯑꯣ ꯑꯦ ꯑꯩꯁꯨ ꯇꯧꯔꯛꯏꯅꯦ ꯅꯪ ꯇꯦꯟ ꯊꯔꯕ ꯀꯥꯏꯅꯣꯒ
ꯌꯥꯝ ꯊꯤꯅ ꯍꯔꯥꯎꯗ꯭ꯔꯣ
ꯑꯩꯅ ꯍꯔꯥꯎꯕꯁꯦ ꯑꯩ ꯑꯩ ꯑꯃ ꯎꯗꯦ ꯑꯗꯨꯗꯒꯤ
ꯑꯗꯨꯅꯦ ꯁꯤꯤꯒꯨꯝꯕꯁꯤꯗꯅꯦ ꯍꯔꯥꯎꯔꯤꯁꯦ ꯑꯩꯈꯣꯏꯗꯤ
ꯑꯗꯨꯅꯦ ꯍꯥꯏꯍꯥꯛ ꯀꯩꯗꯧ ꯅꯠꯇꯣꯏꯅꯣ
ꯑꯗꯨꯅꯦ ꯁꯛꯅ ꯉꯥꯡꯃꯑꯗꯤ ꯌꯥꯔꯦ ꯑꯇꯩ ꯑꯇꯩ
ꯇꯛꯅꯕꯒ ꯑꯉꯥꯡ ꯃꯥꯜꯂꯗꯤ ꯌꯥꯔꯦꯕ
ꯃꯥ ꯌꯥꯔꯦꯒꯩꯗꯧ ꯑꯗꯨꯏꯅ
ꯑꯗꯨꯅꯦ ꯑꯩꯗꯤ ꯍꯌꯦꯡ ꯋꯥꯏ ꯑꯍꯟ ꯑꯣꯏꯔꯒꯁꯨ ꯑꯗꯨꯝ ꯑꯉꯥꯡ ꯃꯅꯤꯡꯉꯦ ꯑꯩꯗꯤ ꯉꯝꯃꯔꯣꯏ ꯍꯥꯏꯕ
ꯃꯔꯨ ꯑꯣꯏꯅ ꯏꯃꯥꯟꯅꯕꯒꯤ ꯃꯕꯣꯛ ꯑꯃꯃꯨꯛ ꯂꯩꯇ꯭ꯔꯦ
ꯑ ꯀꯃꯥꯏꯅ ꯑꯗꯨꯗꯅ
ꯑꯗꯨꯕꯨꯗꯤ ꯑꯍꯟ ꯑꯣꯜ ꯑꯦꯖꯁꯤꯡꯗ
ꯑꯣ ꯑꯣ ꯑꯣ ꯑꯗꯨꯕꯨꯗꯤ ꯍꯣꯏ ꯈꯔ ꯑꯟꯗꯔꯁꯇꯦꯟ ꯇꯧꯏꯤꯀꯣ
ꯍꯣꯏ ꯑꯗꯨꯕꯨꯗꯤ ꯃꯣꯏ ꯏꯃꯨꯡ ꯃꯅꯨꯡꯗꯁꯨ ꯅꯨꯡꯉꯥꯏꯇꯔꯦ ꯑꯗꯨ ꯈꯔ ꯀꯩꯗꯧꯔꯕꯅꯣ ꯉꯁꯤ ꯉꯁꯤꯗꯣ ꯃꯣꯏꯗꯣ ꯂꯥꯛꯈ꯭ꯔꯦ ꯍꯥꯏꯕ ꯂꯥꯛꯑꯦꯅ ꯍꯥꯏꯕꯅꯦꯕ ꯀꯩꯗꯧꯕꯅꯣ ꯄꯥꯎꯒꯥ ꯑꯝꯇ ꯇꯥꯗ꯭ꯔꯤꯗ
ꯑꯁ ꯇꯜꯂꯦ ꯌꯥꯝꯅ ꯑꯩꯗꯤ ꯍꯥꯏꯗꯤ ꯌꯥꯔꯔꯣꯏꯅ ꯄꯨꯊꯔꯛꯏꯔꯣ
ꯍꯣꯏ
ꯑ ꯇꯜꯂꯦ ꯌꯥꯝꯝꯅ ꯑꯩꯗꯤ
ꯑꯩꯈꯣꯏꯗ ꯑꯣꯏꯔꯦ ꯈꯜꯂ ꯏꯃ ꯑꯩ ꯉꯝꯃꯣꯏ
ꯑꯩꯁꯨ ꯁꯨꯡ ꯉꯝ ꯉꯝꯃꯣꯏꯀꯣ ꯏꯕꯦꯝꯃ ꯀꯔꯤꯅꯣ ꯑꯩ ꯉꯝꯃꯣꯏꯀꯣ ꯀꯥꯏꯗꯒꯤꯅꯣꯍꯦ
ꯑꯩꯅ
ꯎꯝ
ꯑꯗꯨꯗ ꯋꯥꯔꯝꯅꯤꯕꯦꯝꯃ ꯀꯔꯤꯕꯤ ꯍꯥꯏꯔꯗꯣꯏꯅꯣ ꯑꯗꯨꯗ
ꯑꯗꯨꯅꯦ ꯍꯥꯏꯁꯤ
ꯑꯩ ꯉꯥꯏꯁꯤ ꯂꯩꯇ ꯑꯩꯈꯣꯏꯗꯤ ꯑꯗꯣ ꯈꯪꯗꯦꯗ ꯂꯥꯏꯅ ꯇꯝꯕ ꯑꯃ ꯂꯣꯏ ꯂꯩꯔꯤꯕ ꯉꯥꯛꯇꯅꯤ
ꯃꯥꯅꯦ ꯑꯗꯨꯕꯗꯤ
ꯎꯝ
ꯏꯕꯦꯝꯃ ꯑꯩꯗꯤ ꯅꯍꯥꯟꯃꯨꯛꯅꯦ ꯈꯪꯕ꯭ꯔꯥ ꯀꯣꯏꯕꯤꯗ ꯌꯥꯎꯔꯝꯃꯦ ꯑꯩꯖꯦ ꯂꯥꯏꯕꯦꯔꯤꯁꯦ ꯑꯗꯨꯒꯅꯦ ꯁꯣꯔꯣꯛ ꯂꯥꯟꯕꯁꯤꯗꯅꯦ ꯈꯪꯕ꯭ꯔꯥ ꯒꯥꯔꯤ ꯃꯆꯥꯅ ꯊꯣꯝꯕꯤꯔꯤꯕ ꯍꯦꯛꯇ
ꯀꯩꯅꯣ ꯍꯥꯏꯖꯤꯕꯣ
ꯍꯣꯏꯃꯤ ꯑꯅꯤꯔꯛ ꯁꯨꯔꯦꯃꯤ ꯃꯅꯤꯡ ꯁꯣꯔꯣꯛꯁꯤꯗ
ꯀꯩꯅꯣꯍꯦ ꯀꯩ ꯍꯦꯃꯟꯈ꯭ꯔꯦ ꯏꯕꯦꯝꯃ ꯅꯪꯁꯨ ꯅꯪ ꯀꯩꯅꯣ ꯐꯖꯅ ꯂꯥꯟꯗꯕꯩꯔꯣ
ꯅꯠꯇꯦꯃꯤ ꯑꯍꯥꯟꯕꯩꯗꯨꯗꯤ ꯑꯩ ꯍꯥꯏꯔꯛꯀꯦꯕꯀꯣ ꯋꯥꯔꯤꯁꯦ
ꯎꯝ
ꯑꯍꯥꯟꯕꯁꯤꯅ ꯑꯩꯁꯦ